ꯍꯜꯂꯣ
ꯎꯝ ꯇꯥꯏꯀꯣ
ꯇꯥꯏ ꯍꯣꯏ
ꯍꯧꯖꯤꯛꯀꯤꯗꯣ ꯀꯩꯅꯣ ꯈꯪꯒꯦ ꯇꯧꯋꯦ
ꯈꯪꯒꯦ ꯇꯧꯋꯦ ꯍꯥꯏꯕꯗꯤ
ꯑꯥ ꯗꯤ ꯑꯩꯒꯤꯗꯣ ꯀꯣꯜ ꯇꯧꯕ ꯀꯥꯟꯗ ꯃꯤꯅꯤꯠ ꯊꯣꯛ ꯂꯥꯛꯄꯗꯣ ꯇꯨꯋꯦꯜꯐ ꯐꯥꯏꯚ ꯑꯗꯨꯃꯥꯏꯅ ꯊꯣꯛꯂꯛꯑꯦꯕꯀꯣ ꯗꯨꯒꯤ ꯎꯨꯝ ꯀꯩꯅꯣꯅ ꯈꯟꯕ
ꯇ꯭ꯋꯦꯜ ꯐꯥꯏꯚ ꯀꯔꯤꯅꯣ ꯑꯩ ꯒ꯭ꯌꯥꯟ ꯇꯥꯗꯦ
ꯎꯝ ꯍꯧꯖꯤꯛꯇꯤ ꯇꯧꯗ꯭ꯔꯦ ꯉꯁꯥꯏꯒꯤꯗꯣ ꯀꯣꯟꯇꯤꯅ꯭ꯌꯨ ꯇꯧꯕ ꯃꯥꯟꯕ ꯑꯩꯅ ꯀꯣꯜ ꯇꯧꯔꯛꯑꯒ ꯁꯕ꯭ꯔꯅ ꯑꯣꯏꯔꯝꯒꯅꯤ
ꯑꯣ ꯎꯝ ꯍꯣꯏ ꯇꯧ
ꯃꯔꯛ ꯃꯔꯛꯇꯗꯤ ꯗꯨꯝ ꯇꯧꯔꯤ ꯃꯣꯏ ꯅꯨꯡꯉꯥꯏꯇꯕꯅꯦ ꯍꯣꯏ ꯅꯣꯏꯗꯤ ꯀꯣꯏꯕ ꯌꯥꯝ ꯆꯞꯄ ꯃꯥꯜꯂꯦ
ꯎꯝ ꯆꯠꯂꯦ ꯍꯣꯏ ꯑꯗꯨ ꯅꯨꯄꯤꯗꯣ ꯌꯨꯝ ꯄꯥꯟꯈ꯭ꯔꯦ
ꯑꯣ
ꯑꯗꯨꯗꯤ ꯌꯥꯔꯤ ꯀꯩꯅꯣ
ꯑꯩꯈꯣꯏ ꯌꯨꯝ ꯌꯥꯝ ꯅꯛꯅꯩꯌꯦꯕꯀꯣ ꯌꯨꯝ ꯄꯥꯟꯈ꯭ꯔꯦ ꯑꯗꯣ ꯑꯩꯈꯣꯏꯅꯤꯗꯣ ꯌꯥꯝ ꯇꯤꯟꯅꯩꯌꯦꯕ ꯑꯩꯈꯣꯏ ꯃꯆꯤꯟ ꯃꯅꯥꯎꯁꯨ ꯑꯣꯏꯕ ꯑꯩꯈꯣꯏꯗꯣ
ꯑꯗꯨ ꯑꯗꯨ ꯑꯣꯏꯔꯗꯤ ꯅꯣꯏ ꯅꯣꯏꯅ ꯀꯣꯏꯕ ꯆꯠꯄ ꯀꯥꯟꯗ ꯌꯥꯎꯔꯔꯣꯏꯀꯣ ꯃꯥꯗꯣ ꯌꯨꯝ ꯄꯥꯟꯈ꯭ꯔꯕꯅꯤꯅ
ꯎꯝ ꯑꯁ ꯑꯩꯈꯣꯏꯅꯤꯗꯤ ꯌꯥꯝ ꯅꯨꯡꯁꯨ ꯅꯨꯡꯁꯤꯌꯦ ꯍꯧꯖꯤꯛꯇꯤ ꯈꯥ ꯑꯗꯨꯝ ꯂꯩꯕ ꯀꯥꯟꯗꯗꯤ ꯑꯗꯨꯝ ꯌꯦꯠꯅꯕ ꯑꯗꯨꯒ
ꯃꯤꯁꯦ ꯑꯗꯨꯃꯥꯏ ꯇꯧꯕꯅꯦ ꯌꯦ ꯑꯥ ꯇꯤꯟꯅꯕ ꯀꯥꯟꯗ ꯌꯦꯛꯅꯕꯁꯦ ꯌꯥꯝ ꯌꯦꯡꯅꯕꯗꯣ ꯍꯦꯟꯅ ꯅꯨꯡꯁꯤꯕꯅꯦ ꯑꯗꯨꯒꯨꯝꯕꯁꯦ
ꯍꯣꯏ ꯃꯥꯥꯗꯣ ꯎꯝ ꯆꯦꯟꯈ꯭ꯔꯕꯒꯤ ꯎꯝ ꯊꯤꯟꯕ ꯂꯥꯛꯄꯅꯦꯕꯀꯣ ꯅꯍꯥꯟ ꯃꯟ ꯅꯍꯥꯟ ꯃꯅꯥ ꯆꯦꯟꯕ ꯀꯥꯟꯗꯣ
ꯎꯝ
ꯑꯗꯨꯀꯥꯟꯗ ꯑꯩꯈꯣꯏꯅꯤꯗꯣ ꯔꯨꯝ ꯃꯅꯨꯡꯗ ꯐꯝꯔꯒꯀꯣ ꯑꯁ ꯈꯣꯏ ꯑꯩꯈꯣꯏ ꯍꯥꯏꯁꯤꯗꯤ ꯀꯣꯏꯕ ꯐꯪꯂꯔꯣꯏꯀꯣ ꯍꯥꯏꯅ ꯍꯥꯏꯕꯅꯦꯕ ꯃꯥꯁꯨ ꯑꯉꯥꯡꯗꯤ ꯌꯥꯝ ꯑꯣꯏꯔꯤꯌꯦ ꯑꯩꯈꯣꯏꯗꯣ ꯆꯞ ꯃꯅꯩꯌꯦꯕ
ꯎꯝ ꯍꯟꯗꯛꯇꯤ ꯌꯨꯝ ꯄꯥꯝꯕꯁꯦ ꯃꯤ ꯑꯉꯥꯡꯁꯤꯡꯁꯦ ꯍꯥꯏ ꯍꯥꯏꯗꯤ ꯀꯃꯥꯏ ꯍꯥꯏꯗꯣꯏꯅꯣ ꯉꯟ ꯉꯟꯅ ꯄꯟꯒꯜꯂꯦꯕ
ꯎꯝ ꯃꯥꯗꯣ ꯄꯥꯟꯒꯗꯧꯕꯗꯤ ꯃꯥꯟꯗꯕꯅꯦ ꯑꯗꯨ ꯑꯁ ꯄꯥꯟꯈ꯭ꯔꯦꯗ
ꯃꯥꯟꯗꯕꯅ ꯍꯦꯟꯅ ꯑꯗꯨꯝ ꯄꯥꯟꯕꯅꯦ ꯊꯨ ꯊꯨꯅ ꯑꯗꯨꯒꯤ ꯑꯣꯏꯔꯝꯅꯤ
ꯅꯪꯗꯤ ꯑꯆꯥꯄꯣꯠꯒꯨꯝꯕ ꯆꯥꯕ ꯃꯥꯜꯂꯦ
ꯍꯧꯖꯤꯛ ꯍꯩ ꯆꯥꯔꯒ ꯂꯩꯕꯅꯦꯕ ꯑꯝ ꯑꯩꯈꯣꯏ ꯑꯟ ꯍꯣꯏ ꯃꯦ ꯃꯦꯡꯒꯣꯗꯣ ꯍꯩꯅꯧꯗꯨ ꯑꯥ ꯈꯣꯛꯔꯒ ꯂꯩꯕ ꯗꯨꯒꯤ ꯑꯃꯥ ꯆꯥꯔꯒ ꯂꯥꯛꯄ
ꯃꯥꯜꯂꯦꯕ ꯍꯩꯅꯧ ꯆꯥꯒꯗꯧꯕꯗꯣ
ꯅꯥ ꯅꯪ ꯍꯩ ꯆꯥꯒꯟꯕ꯭ꯔꯥ
ꯎꯝ ꯍꯩ ꯌꯥꯝ ꯄꯥꯝꯃꯦ
ꯑꯩꯗꯤ ꯑꯁꯦ ꯍꯩꯅꯧꯗꯣ ꯑꯃꯨꯟꯕ ꯆꯥꯅꯤꯡꯗꯦ
ꯃꯨꯟ ꯍꯣꯏ ꯃꯨꯟꯗꯕꯗꯣ ꯈꯔ ꯊꯨꯝꯕꯗꯣ ꯄꯥꯝꯃꯦ ꯑꯩꯁꯨ ꯑꯗꯨꯗꯣ ꯍꯩꯅꯥꯎꯗꯣ
ꯍꯣꯏ
ꯌꯥꯝ ꯁꯤꯟꯕꯗꯤ ꯄꯥꯝꯗꯦ ꯎꯝ ꯀꯩꯅꯣ ꯑꯩꯈꯣꯏꯒꯤ ꯑꯥ ꯍꯪꯒꯥꯝꯒꯤ ꯍꯪꯒꯥꯝꯒꯤ ꯀꯩꯅꯣ ꯃꯍꯤꯗꯣ ꯊꯣꯡꯉꯒ ꯃꯨꯁꯨꯛ ꯃꯨꯕꯗꯣ
ꯎꯝ
ꯈꯪꯕ꯭ꯔꯥ ꯅꯣꯏꯁꯨ ꯆꯕ꯭ꯔꯥ ꯑꯗꯨꯗꯣ
ꯑꯣ ꯑꯗꯨꯗꯣ ꯆꯥꯗꯦ ꯑꯗꯨ ꯑꯥ ꯅꯨꯄꯥ ꯑꯃꯅꯁꯨ ꯑꯗꯨꯃꯥꯏꯅ ꯍꯥꯏꯌꯦ ꯍꯪꯒꯥꯝꯒꯤ ꯀꯩꯅꯣꯒ ꯑꯗꯣ ꯀꯃꯥꯏꯅ ꯆꯥꯕ꯭ꯔꯣ ꯅꯪꯁꯨ ꯆꯥꯕ꯭ꯔꯥ
ꯍꯣꯏ ꯑꯩꯈꯣꯏꯗꯤ ꯑꯁ ꯑꯗꯨꯗꯣ ꯌꯥꯝꯅ ꯌꯥꯝ ꯂꯩꯌꯦ ꯍꯥꯏꯗꯤ ꯑꯗꯨꯗꯣ ꯌꯥꯝ ꯄꯣꯄꯨꯂꯔ ꯑꯣꯏ ꯍꯥꯏꯇꯥꯔꯦ ꯑꯗꯨꯗꯣ
ꯑꯗꯨ ꯑꯣꯏꯔꯗꯤ ꯅꯪ ꯃꯥꯒ ꯃꯟꯅꯔꯝꯃꯅꯤ
ꯌꯥꯝ ꯇꯥꯡꯁꯨ ꯇꯥꯡꯉꯦꯕ
ꯍꯣꯏ ꯇꯥꯡꯁꯨ ꯇꯥꯡꯉꯤ ꯍꯥꯏꯌꯦꯦ ꯍꯣꯏ ꯑꯗꯨꯗꯣ ꯑꯗꯨ ꯈꯣꯏꯗꯣ ꯍꯪꯒꯥꯝꯗꯤ ꯌꯥꯝ ꯂꯩꯌꯦ ꯑꯗꯨ ꯆꯥꯗꯦ ꯁꯦꯝꯕ ꯀꯃꯥꯏꯅ ꯑꯩꯈꯣꯏꯗꯤ ꯇꯥꯗ꯭ꯔꯤꯗꯣ
ꯑꯩ ꯍꯥꯏꯒꯦꯕꯀꯣ
ꯎꯝ
ꯀꯃꯥꯏꯅ ꯁꯦꯝꯕ꯭ꯔ ꯍꯥꯏꯕꯗ ꯍꯪꯒꯥꯝꯁꯦ ꯑꯗꯨꯝ ꯄꯨꯔꯛꯑꯅꯦꯕꯀꯣ ꯄꯨꯔꯛꯄ ꯀꯥꯟꯁꯤꯗ ꯀꯩꯅꯣ ꯐꯖꯅ ꯆꯝꯊꯣꯛꯑꯅꯤꯕ ꯍꯥꯏꯗꯤ ꯆꯝꯊꯣꯛꯇ꯭ꯔꯁꯨ ꯐꯖꯅ ꯁꯦꯡꯊꯣꯛꯄꯗꯣ ꯂꯥꯎꯒꯤꯗꯤ ꯎꯝ ꯆꯝꯗ꯭ꯔꯁꯨ ꯌꯥꯏꯕꯀꯣ ꯆꯝꯃ ꯀꯃꯥꯏ ꯍꯥꯏꯗꯣꯏꯅꯣ ꯄꯦꯠꯂꯦ ꯑꯥ ꯍꯥꯏꯗꯤ ꯁꯄꯣꯏꯜ ꯇꯧꯋꯦ ꯍꯥꯏꯕꯀꯣ ꯑꯗꯨ ꯐꯖꯅ ꯁꯦꯡꯊꯣꯛꯑꯒ ꯎꯝ ꯀꯪꯍꯜꯂꯦꯕ ꯀꯪꯍꯟꯕ ꯍꯥꯏꯗꯤ ꯈꯔ ꯌꯦꯜꯂꯣ ꯑꯣꯏꯍꯟꯅꯤꯡꯉꯥꯏ ꯀꯣ ꯅꯨꯡꯁꯥꯗꯒꯨꯝꯕ ꯐꯥꯎꯍꯜꯂꯦ ꯐꯥꯎꯕ ꯂꯣꯏꯔꯒ ꯌꯦꯂꯣ ꯑꯣꯏꯕ ꯀꯥꯟꯗ ꯑꯥ ꯃꯣꯏꯁꯦ ꯁꯨꯋꯦꯕꯀꯣ
ꯎꯝ
ꯎꯝ ꯁꯨꯨꯔꯒ ꯃꯣꯏꯁꯦ ꯊꯝꯒꯅꯤ ꯅꯨꯃꯤꯠ ꯑꯅꯤ ꯑꯍꯨꯝ ꯃꯥꯜꯂꯦ ꯑꯩꯗꯨ ꯈꯪꯗꯦ ꯑꯗꯨꯕꯨꯗꯤ ꯑꯩꯁꯨ ꯁꯦꯝꯕꯗꯤ ꯍꯥꯏꯇꯦꯕꯀꯣ ꯄ꯭ꯔꯣꯁꯦꯁꯇꯨꯕꯨꯗꯤ ꯈꯪꯉꯦꯕ ꯑꯗꯨꯃꯥꯏꯅ ꯊꯝꯃꯦ ꯑꯗꯨꯃꯥꯏꯅ ꯊꯝꯃꯒ ꯐꯖꯅ ꯎꯝ ꯅꯨꯡꯁꯤꯠ ꯆꯪꯗꯅꯤꯡꯉꯥꯏ ꯐꯖꯅ ꯃꯣꯏ ꯁꯦꯝꯕꯤꯗꯣꯏꯅꯦꯕꯀꯣ ꯑꯗꯨꯒ ꯂꯧꯊꯣꯛꯑꯒ ꯑꯃꯨꯛꯀ ꯃꯍꯤꯗꯣ ꯂꯧꯊꯣꯛꯑꯅꯤ ꯃꯍꯤꯗꯣ ꯂꯧꯊꯣꯛꯑꯒ ꯃꯍꯤꯗꯣ ꯑꯃꯨꯛꯀ ꯐꯨꯠꯂꯅꯤ ꯐꯨꯠꯄ ꯀꯥꯟꯗ ꯌꯥꯝ ꯃꯨꯁꯨꯛ ꯃꯨꯅ ꯊꯣꯛꯂꯛꯄꯅꯦ ꯑꯗꯨꯒ ꯑꯗꯨꯗꯣ ꯀꯩꯅꯣꯒ ꯍꯩꯅꯧꯒ ꯆꯥꯕꯗꯨ ꯌꯥꯝ ꯍꯥꯎꯕꯅꯦ
ꯎꯝ ꯍꯣꯏ ꯍꯥꯏꯌꯦ ꯌꯥꯝ ꯍꯥꯎꯋꯦ ꯍꯥꯏꯅ ꯑꯗꯨ ꯆꯥꯗꯕꯅꯦꯕ ꯑꯩꯈꯣꯏꯁꯨ
ꯎꯝ ꯑꯩ ꯎꯝ ꯑꯩꯒꯤꯁꯨ ꯊꯥꯔꯛꯑꯣ ꯍꯥꯏꯕꯒꯤ ꯊꯥꯔꯛꯑꯦ ꯑꯩꯉꯣꯟꯗꯁꯨ ꯂꯩꯌꯦ ꯍꯧꯖꯤꯛ
ꯑꯣ ꯑꯗꯨꯝ ꯃꯍꯤ ꯃꯍꯤꯔꯣꯕ ꯅꯣꯏꯅ ꯍꯥꯞꯄꯗꯣ
ꯎꯝ ꯃꯍꯤ ꯑꯣꯏ ꯃꯍꯤꯗꯣ ꯊꯣꯡꯕ ꯀꯥꯟꯗ ꯑꯗꯨꯝ ꯑꯥ ꯀꯃꯥꯏꯅ ꯍꯥꯏꯗꯣꯏꯗꯣ ꯃꯍꯤ ꯑꯣꯏꯔꯒ ꯑꯗꯨꯝ ꯊꯣꯡꯕꯁꯦ ꯍꯩꯕ ꯃꯤꯅ ꯊꯣꯡꯒꯗꯧꯕꯅꯦꯕ ꯑꯩꯈꯣꯏ ꯊꯣꯡꯕ ꯍꯩꯇꯦꯕꯀꯣ ꯈꯔ ꯃꯍꯤ ꯈꯔ ꯂꯥꯡꯅ ꯑꯗꯨꯃꯥꯏꯅ ꯑꯗꯨꯝ ꯂꯣꯏꯈ꯭ꯔꯅꯤꯕ ꯑꯗꯨꯒ ꯑꯗꯨꯝ ꯏꯪꯂꯛꯄ ꯀꯥꯟꯗ ꯂꯤꯀ꯭ꯋꯤꯠ ꯑꯣꯏꯕꯗꯨ ꯂꯤꯀ꯭ꯋꯏ ꯑꯣꯏꯔꯔꯣꯏꯕ
ꯑꯥ ꯎꯝ ꯀꯨꯏꯅ ꯊꯝꯕ ꯌꯥꯕꯅꯦꯕꯀꯣ
ꯍꯣꯏ ꯀꯨꯏꯅ ꯊꯝꯕ ꯌꯥꯕꯅꯦ
ꯎꯝ ꯑꯗꯣ
ꯑꯗꯨꯝ ꯃꯣꯔꯣꯛ ꯃꯦꯠꯂꯒ ꯆꯥꯕꯅꯦ ꯎꯝ ꯑꯩ ꯑꯗꯨꯝ ꯎꯝ ꯅꯠꯇꯦ ꯑꯗꯨꯗꯣ ꯀꯩꯅꯣ ꯃꯤꯗꯤ ꯑꯥ ꯅꯥꯒꯥꯂꯦꯟꯒꯨꯝꯕꯗꯗꯤ ꯏꯟꯁꯥꯡꯗꯁꯨ ꯍꯥꯞꯅꯕ ꯃꯥꯜꯂꯦ ꯑꯩꯗꯤ ꯏꯟꯁꯥꯡꯗꯗꯤ ꯍꯥꯞꯇꯦ ꯑꯗꯨꯗꯤ ꯁꯨꯡꯈꯪ ꯈꯪꯗꯦꯕꯀꯣ
ꯑꯥ ꯑꯥ
ꯑꯗꯣ ꯑꯩꯈꯣꯏꯗꯤ ꯃꯣꯔꯣꯛ ꯃꯦꯠꯂꯒ ꯆꯥꯏꯌꯦ ꯃꯣꯔꯣꯛꯁꯦ ꯌꯥꯝ ꯐ꯭ꯔꯦꯁ ꯑꯣꯏꯕꯀꯣ ꯎ ꯃꯣꯔꯣꯛꯇꯣ ꯑꯗꯨꯒꯨꯝꯕ ꯍꯥꯞꯄꯦ
ꯍꯣꯏ
ꯎꯝ ꯅꯪꯒꯤ ꯅꯈꯣꯟꯁꯦ ꯇꯥꯗ꯭ꯔꯕꯥ ꯑꯥ ꯎꯝ ꯍꯧꯖꯤꯛꯇꯤ ꯇꯥꯔꯦ
ꯅꯪ ꯅꯪ ꯅꯪ ꯃꯣꯔꯣꯛ ꯌꯥꯝ ꯆꯥꯕ꯭ꯔꯥ
ꯆꯥꯏꯌꯦ
ꯃꯥꯅꯩꯅꯦ ꯑꯗꯨꯗꯤ
ꯆꯥꯕꯅꯦ ꯑꯗꯣ ꯍꯟꯗꯛꯁꯦ ꯃꯣꯔꯣꯛ ꯁꯨꯡꯆꯥꯥ ꯆꯥꯗꯕꯤꯗ ꯑꯩꯗꯤ ꯃꯣꯔꯣꯛ ꯂꯩꯇ꯭ꯔꯕꯒꯤ ꯆꯥꯗ꯭ꯔꯕꯅꯦꯕ ꯑꯗꯨꯒ ꯍꯟꯗꯛꯁꯦ ꯌꯨꯝꯗꯒꯤ ꯊꯥꯔꯛꯄꯒꯤ ꯑꯩꯁꯦ ꯑꯃꯨꯛꯀ ꯆꯥꯕ ꯍꯧꯔꯒ ꯄꯨꯛꯇꯤ ꯌꯥꯗ꯭ꯔꯤꯅꯦ
ꯎꯝ ꯆꯥꯗꯕ ꯀꯨꯏꯕꯒꯤꯀꯣ
ꯎꯝ ꯑꯗꯨꯕꯨ ꯌꯥꯝ ꯄꯥꯝꯕꯗꯣ
ꯑꯥ ꯍꯧꯖꯤꯛꯇꯤ ꯀꯩꯅꯣ ꯊꯣꯛꯄ ꯃꯇꯝ ꯑꯣꯏꯈ꯭ꯔꯕꯅꯤꯅ ꯌꯥꯝ ꯍꯥꯎꯔꯅꯤ ꯑꯥ ꯎꯣꯃꯔꯣꯛ ꯐ꯭ꯔꯦꯁ ꯑꯣꯏꯕꯗꯣ
ꯎꯝ ꯑꯗꯨꯅꯦ ꯑꯗꯨꯒ ꯀꯩꯅꯣ ꯈꯪꯗꯦ ꯃꯅꯝ ꯌꯥꯝ ꯅꯨꯡꯁꯤꯕ ꯑꯃ ꯃꯔꯨ ꯃꯆꯥ ꯃꯆꯥ ꯃꯆꯥ ꯂꯩꯕꯅꯦꯕꯀꯣ ꯑꯗꯨꯒꯁꯨ ꯌꯥꯝ ꯄꯛꯆꯕꯅꯦ ꯈꯪꯗꯦ ꯃꯃꯤꯡ ꯈꯪꯗꯦ
ꯁꯤꯡꯖꯨꯔꯥ ꯅꯠꯇ꯭ꯔꯒ ꯍꯩꯔꯥ
ꯎꯝ ꯍꯩꯁꯨ ꯅꯠꯇꯦ ꯀꯩꯅꯣꯁꯨ ꯅꯠꯇꯦ ꯀꯃꯥꯏꯅ ꯍꯥꯏꯗꯣꯏꯅꯣ ꯈꯪꯗꯦ ꯑꯗꯨꯗꯣ ꯕꯖꯥꯔꯗꯁꯨ ꯌꯥꯝ ꯌꯣꯟꯕꯅꯦ ꯑꯗꯨꯗꯣ ꯁꯤꯂꯣꯡꯗꯁꯨ ꯌꯥꯝ ꯌꯣꯜꯂꯦ ꯑꯗꯨꯗꯣ ꯅꯣꯔꯠ ꯏꯁꯁꯤꯡꯅ ꯌꯥꯝ ꯄꯥꯝꯕ ꯃꯥꯜꯂꯦ ꯑꯗꯨ ꯃꯔꯨꯗꯣ ꯈꯔ ꯎꯝ ꯎ ꯄꯥꯝꯕꯤꯗ ꯄꯥꯟꯕꯅꯦꯕ ꯃꯔꯨ ꯃꯆꯥ ꯃꯆꯥ ꯃꯆꯥ ꯃꯆꯥ ꯒ꯭ꯔꯤꯟ ꯀꯂꯔꯗ
ꯎꯝ
ꯑꯗꯨꯒ ꯍꯧꯖꯤꯛ ꯍꯪꯒꯥꯝꯒꯤ ꯀꯩꯅꯣꯗꯣ ꯑꯗꯨ ꯌꯥꯝ ꯆꯥꯟꯅꯕꯅꯦ
ꯅꯪ ꯅꯪ ꯅꯪꯁꯨ ꯁꯤꯂꯣꯡꯗ ꯂꯩꯔꯝꯕ꯭ꯔꯥ
ꯎꯝ ꯂꯩꯇꯦ
ꯑꯥ
ꯑꯗꯨꯕꯨ ꯈꯪꯕ ꯏꯃꯥꯟꯅꯕꯤ ꯍꯣꯏ ꯂꯩꯕꯤꯒꯤꯀꯣ ꯃꯣꯏꯅ ꯁꯤ ꯑꯗꯨꯝ ꯊꯥꯔ ꯊꯔꯛꯄꯒꯤ
ꯁꯤꯂꯣꯡꯗꯗꯤ ꯎꯝ ꯑꯗꯨꯝ ꯏꯟꯁꯥꯡ ꯈꯣꯏꯗꯤ ꯑꯗꯨꯝ ꯇꯥꯡꯕꯅꯦ
ꯑꯣ ꯅꯪꯁꯨ ꯅꯪꯁꯨ ꯂꯩꯕ꯭ꯔꯥ
ꯎꯝ ꯂꯩꯌꯦ ꯍꯣꯏ
ꯎꯝ ꯅꯨꯡꯉꯥꯏꯗꯧ ꯃꯥꯜꯂꯦ ꯑꯗꯨ ꯑꯩꯗꯤ ꯌꯥꯝ
ꯑꯁ ꯅꯨꯡꯉꯥꯏꯍꯦ ꯀꯣꯏꯕꯗꯤ ꯅꯨꯡꯉꯥꯏꯍꯦ ꯑꯗꯨꯝ ꯃꯣꯏꯗꯤ ꯑꯁ ꯑꯥ ꯋꯥꯇꯔꯐꯣꯜꯒꯨꯝꯕꯗꯣꯀꯣ
ꯎꯝ
ꯅꯨꯡꯉꯥꯏꯌꯦ ꯑꯗꯨꯒꯨꯝꯕꯗꯤ ꯑꯩꯈꯣꯏ ꯏꯔꯨꯕ ꯑꯗꯨꯝ ꯆꯠꯄꯅꯦ
ꯎꯝ ꯑꯗꯨꯒ ꯑꯁ ꯅꯨꯡꯉꯥꯏꯒꯅꯤ ꯂꯩꯕꯗꯣ ꯏꯪꯁꯨ ꯏꯪꯕ ꯃꯥꯜꯂꯦꯀꯣ
ꯑ ꯑꯗꯨꯅꯤ ꯑ ꯑꯩ ꯑꯗꯨꯗ ꯂꯩꯕꯗꯣ
ꯎꯝ
ꯑ ꯆꯍꯤ ꯑꯅꯤ ꯂꯩꯕꯗꯨ ꯅꯤꯠꯇꯤ ꯏꯒꯤ ꯏꯁ ꯏꯁꯤꯡꯗꯣ ꯐꯨꯠꯂꯒ ꯏꯔꯨꯋꯦ
ꯎꯝ
ꯃꯣꯏꯗꯤ ꯑꯗꯨꯝ ꯏꯪꯔꯒ ꯂꯩꯌꯦ ꯑꯁ
ꯁꯝꯃ꯭ꯔꯗꯁꯨꯔꯣ
ꯁꯝꯃ꯭ꯔꯗꯣ ꯍꯣꯏ ꯃꯣꯏꯁꯦ ꯃꯐꯝ ꯇꯣꯉꯥꯟ ꯇꯣꯉꯥꯟꯅꯦ ꯑꯃꯔꯣꯝꯗ ꯁꯥꯔꯁ ꯗꯣ ꯑꯃꯔꯣꯝꯗ ꯏꯪꯕ ꯑꯗꯨꯝ ꯇꯧꯋꯦꯕ ꯑꯗꯣ ꯑꯩꯈꯣꯏꯅ ꯂꯩꯔꯤꯕ ꯃꯐꯝꯗꯤ ꯌꯥꯝ ꯏꯪꯉꯦ ꯑꯗꯨꯝ ꯏꯪꯉꯦ ꯑꯗꯨꯝ ꯏꯪꯪꯔꯒ ꯂꯩꯌꯦ
ꯑꯣ ꯏꯃꯥꯟꯅꯕꯤꯁꯨ ꯍꯟꯗꯛ ꯑꯗꯨꯃꯥꯏ ꯇꯧꯋꯦꯕꯀꯣ ꯑꯩꯗꯤꯀꯣ ꯑꯩꯈꯣꯏꯗꯗꯤ ꯌꯥꯝ ꯏꯪꯉꯦ ꯏꯪꯉꯦ ꯇꯧꯔꯒ ꯃꯥꯅ ꯑꯃꯨꯛꯀ ꯅꯥꯒꯂꯦꯟꯗ ꯊꯣꯛꯂꯛꯄ ꯀꯥꯟꯗ ꯑꯁ ꯂꯣꯏꯔꯦ ꯁꯥꯕꯗꯨ ꯁꯥꯕꯗꯨ ꯀꯝꯄ꯭ꯂꯦꯟ ꯉꯥꯛꯇ ꯇꯧꯔꯒ ꯂꯩꯌꯧꯖꯦ
ꯍꯣꯏ ꯑꯁ ꯅꯥꯒꯥꯂꯦꯟꯗꯤ ꯌꯥꯝ ꯁꯥꯏ ꯍꯥꯏꯅ ꯍꯥꯏꯌꯦꯀꯣ
ꯎꯝ ꯁꯥꯕꯅꯦ
ꯌꯥꯝ ꯁꯥꯕ꯭ꯔ ꯁꯥꯔꯗꯤ ꯑꯩ ꯌꯥꯝ ꯂꯩꯕ ꯉꯝꯒꯗꯧ ꯃꯥꯟꯗꯦ
ꯑꯩꯁꯨ ꯁꯥꯕ ꯃꯐꯝꯗ ꯂꯩꯕ ꯅꯨꯡꯉꯥꯏꯇꯦ ꯑꯗꯨꯕꯨꯗꯤ ꯏꯝꯐꯥꯜꯒ ꯈꯔꯕꯨꯗꯤ ꯃꯥꯟꯅꯔꯝꯒꯅꯤꯗ ꯅꯪ ꯀꯩ ꯅꯥꯒꯥꯂꯦꯟꯁꯨ
ꯃꯣꯏꯅ ꯈꯔ ꯍꯦꯟꯕ ꯃꯥꯜꯂꯦ ꯃꯣꯏꯗꯤ ꯕꯥꯏꯔꯦꯜꯒ ꯆꯠꯄꯗꯨꯗꯤ ꯑ ꯈꯥ ꯑ ꯀꯩꯅꯣ ꯈꯥꯡ ꯄꯨꯊꯣꯛꯔꯒ ꯉꯧꯔꯁꯨ ꯑ ꯌꯦꯔꯨꯝ ꯉꯧꯕ ꯌꯥꯏ ꯍꯥꯏꯕꯗꯣ
ꯎꯝ
ꯅꯥꯒꯂꯦꯟꯁꯦ ꯑꯁ ꯌꯥꯝ ꯁꯥꯕꯗꯣ ꯇꯜꯂꯦ
ꯑꯗꯨ ꯅꯪꯅ ꯍꯥꯏꯔꯒ ꯀꯩꯅꯣꯕ ꯅꯨꯄꯥ ꯑꯃ ꯃꯥꯒꯤ ꯀꯣꯛꯇꯣ ꯁꯝ ꯂꯩꯇꯕꯒꯤ ꯃꯥꯒꯤ ꯀꯣꯛꯇ ꯌꯦꯔꯨꯝ ꯍꯥꯞꯄꯒ ꯃꯨꯟꯕꯗꯣ
ꯅꯣꯛꯅꯤꯡꯉꯦ ꯃꯤꯁꯤꯡꯁꯦ ꯖꯥꯠ ꯖꯥꯠꯅꯦ ꯀꯩꯕ
ꯑꯗꯨꯗ ꯅꯨꯄꯥꯗꯣ ꯑꯝ ꯅꯥꯒꯥꯂꯦꯟꯗꯒꯤ ꯅꯥꯒꯥꯂꯦꯟꯗꯒꯤ ꯕꯤꯗꯤꯑꯣ ꯁꯦꯝꯕ꯭ꯔꯣꯕ
ꯑꯣ ꯅꯠꯇꯦ ꯑꯩ ꯔꯤꯜꯁꯇ ꯑꯃꯥ ꯎꯕ ꯎꯕꯅꯦ ꯅꯠꯇꯦ ꯃꯤꯁꯤꯡꯁꯦ ꯖꯥꯠ ꯖꯥꯠꯅꯦ ꯍꯥꯏꯕ
ꯅꯥ ꯅꯪꯁꯨ ꯑꯗꯨꯝ ꯅꯪꯗꯣ ꯊꯦꯡꯕ ꯀꯥꯟꯗ ꯔꯤꯜꯁꯀꯨꯝꯕ ꯌꯦꯡꯏꯔ ꯅꯣꯛꯀꯟꯕ꯭ꯔꯥ
ꯍꯣꯏ
ꯏꯃꯥꯅ ꯃꯔꯛ ꯃꯔꯛꯇꯤꯀꯣ ꯉꯥꯎꯋꯦ ꯈꯟꯕꯅꯦ
ꯑꯗꯨꯒ ꯑꯩꯅ ꯅꯛ ꯅꯨꯃꯦ ꯑꯃꯥꯜꯂꯦ ꯍꯥꯏꯁꯦ ꯅꯍꯥꯟꯅꯦꯕꯀꯣ ꯎꯝ ꯁ꯭ꯇꯦꯔꯋꯦ ꯇꯨ ꯍꯦꯕꯦꯟꯗꯣ
ꯍꯣꯏ
ꯑꯗꯨꯗꯣ ꯑꯩꯁꯦ ꯑꯃꯨꯛꯀ ꯌꯦꯡꯒꯦ ꯍꯥꯏꯔꯒ ꯑꯃꯨꯛꯀ ꯌꯦꯡꯕ ꯀꯥꯟꯗ ꯑꯩꯁꯦ ꯌꯥꯝ ꯀꯞꯄꯒ ꯂꯩꯕꯒꯤ ꯏꯃꯥꯅ ꯆꯩꯕꯅꯦ ꯃꯤꯅ ꯃꯤꯅ ꯀꯩ ꯈꯟꯗꯣꯏꯅꯣꯅ ꯍꯩꯠ ꯉꯥꯎꯔꯕꯣꯅ
ꯑꯗꯨꯗꯣ ꯌꯨꯇ꯭ꯌꯨꯞꯇ ꯊꯣꯛꯄ꯭ꯔꯅꯦ
ꯌꯥꯡ ꯌꯨꯇ꯭ꯌꯨꯞꯇ ꯂꯩꯕ ꯃꯥꯜꯂꯦ ꯈꯪꯗꯦ ꯑꯩꯗꯤ ꯀꯗꯥꯏꯗꯒꯤꯅꯣ ꯈꯪꯗꯦ ꯌꯦꯡꯕꯗꯣ ꯑꯩꯗꯤ ꯗꯥꯎꯟꯂꯣꯠ ꯇꯧꯔꯒ ꯌꯦꯡꯕꯅꯦꯕ
ꯎꯝ ꯅꯪꯗꯣ ꯎꯝ ꯀꯔꯝꯕꯅ ꯍꯦꯟꯅ ꯌꯦꯡꯕ꯭ꯔꯥ ꯗ꯭ꯔꯃꯥꯗ ꯑꯥ ꯆꯥꯏꯅꯤꯁ ꯌꯦꯡꯕ꯭ꯔꯥ ꯀꯣꯔꯤꯌꯥ ꯌꯦꯡꯕ꯭ꯔꯥ
ꯎꯝ ꯑꯩꯗꯤ ꯃꯥꯟ ꯅꯩꯌꯦ ꯃꯔꯛ ꯃꯔꯛꯇꯗꯤ ꯀꯣꯔꯤꯌꯥ ꯌꯦꯡꯉꯗꯤ ꯑꯗꯨꯝ ꯀꯣꯔꯤꯌꯥ ꯌꯦꯡꯕ ꯆꯥꯏꯅꯤꯁ ꯌꯦꯡꯉꯗꯤ ꯑꯗꯨꯝ ꯆꯥꯏꯅꯤꯁ ꯌꯦꯡꯕ ꯑꯗꯨꯃꯥꯏ ꯇꯧꯋꯦ ꯑꯩꯗꯤ
ꯑꯥ
ꯃꯤꯗꯤ ꯇ꯭ꯔꯀꯤꯁꯀꯤ ꯅꯨꯡꯉꯥꯏꯌꯦ ꯍꯥꯏꯕꯀꯣ ꯑꯗꯨꯕꯨ ꯇ꯭ꯔꯀꯤꯁꯀꯤꯗꯤ ꯑꯁ ꯁꯪꯃꯟ
ꯁꯥꯡꯃꯜꯂꯦ ꯁꯥꯡꯉꯦ
ꯄꯤꯁꯣꯠꯁꯨ ꯍꯟꯗ꯭ꯔꯦꯠ ꯍꯦꯜꯂꯦꯕ ꯍꯦꯟꯕ ꯉꯥꯛꯇ ꯇꯜꯂꯦ
ꯊ꯭ꯔꯤ ꯍꯟꯗ꯭ꯔꯦꯠ ꯐꯥꯎ ꯂꯩꯌꯦ
ꯑꯗꯨꯒꯅꯦ ꯍꯦꯟꯖꯤꯜꯂꯦ ꯃꯣꯏꯒꯤꯗꯣ ꯑꯗꯨꯒꯤ ꯁꯨꯡꯌꯦꯡ ꯌꯦꯡꯗꯦ ꯑꯩꯗꯤ
ꯑ ꯇꯔꯀꯤꯁꯀꯤꯗꯤ ꯑꯩꯁꯨ ꯅꯍꯥꯟ ꯑꯃꯔꯛ ꯌꯦꯡꯉꯒ ꯑꯩ ꯌꯦꯡꯗ꯭ꯔꯦ ꯑꯗꯣ ꯄꯥꯀꯤꯁꯇꯥꯟꯒꯤꯗꯤ ꯑꯗꯨꯝ ꯌꯦꯡꯉꯦ
ꯎꯝ ꯑꯩꯗꯤ ꯀꯅꯥꯝꯇ ꯌꯦꯡꯗꯦ ꯑꯝꯇ ꯌꯦꯡꯗꯦ
ꯆꯥꯏꯅꯤꯁ ꯀꯤ ꯑꯃ ꯍꯧꯖꯤꯛ ꯌꯦꯡꯂꯒ ꯂꯩꯌꯦ ꯑ ꯅꯪ ꯌꯦꯡꯕ꯭ꯔꯥ ꯑꯥ ꯅꯦꯚꯔ ꯑꯦꯟꯗꯤꯡ ꯁꯝꯃꯔꯗꯣ
ꯑꯣ ꯍꯟꯗꯛ ꯌꯥꯝ ꯄꯣꯄꯨꯂꯔ ꯑꯣꯏꯌꯦ ꯑꯗꯨꯗꯣ
ꯑꯣꯏ ꯑꯗꯣ